ꯍꯜꯂꯣ ꯍꯣꯏ ꯇꯥꯏ
ꯀꯩꯗꯧꯔꯤꯅꯣ ꯑꯩꯗꯤ ꯑꯅꯥꯕ ꯁꯪꯕ ꯂꯣꯏꯔꯒ ꯉꯥꯏꯍꯥꯛꯇꯪ ꯃꯄꯥꯟꯗ ꯊꯣꯛꯂꯛꯄ
ꯑꯣ ꯌꯥꯝ ꯀꯥꯟꯅ ꯅꯥꯕ꯭ꯔꯣ
ꯑꯁ ꯀꯟꯕ ꯍꯥꯏꯕꯕꯨ ꯑꯗꯨꯝ ꯌꯥꯗ꯭ꯔꯦ ꯉꯥꯏꯔꯒ ꯂꯩꯕꯅꯤ
ꯑꯣ ꯋꯥꯔꯝꯅꯤ ꯑꯗꯨꯗꯤ
ꯑꯁ ꯋꯥꯏꯌꯦ ꯁꯤꯗꯧꯔꯦ ꯅꯨꯃꯤꯗꯥꯡ ꯇꯨꯝꯗꯕꯒꯤ ꯑꯗꯨꯝ ꯔꯣꯏ ꯂꯥꯏꯔꯒ ꯁꯤꯟꯅ ꯁꯤꯟꯅꯔꯒ
ꯑꯣ ꯎꯝ
ꯎꯝ
ꯃꯤ ꯑꯃꯗꯁꯨ ꯑꯥꯌꯦꯡꯅꯤꯡꯉꯥꯏ ꯊꯝꯃꯨ ꯀꯩꯅꯣ ꯅꯊꯟꯗ ꯑꯣꯏꯔꯗꯤ ꯋꯥꯅꯤ ꯀꯩꯅ‌ꯣ
ꯀꯗꯥꯥꯏꯏꯗꯒꯤꯅꯣ ꯏꯊꯟꯗ ꯑꯣꯏꯔꯗꯤ ꯑꯩ ꯅꯍꯥꯟ ꯃꯥ ꯁꯤꯗ꯭ꯔꯤꯉꯩꯗ ꯑꯩ ꯍꯥꯟꯅ ꯆꯠꯈ꯭ꯔꯅꯤ
ꯃꯤ ꯃꯔꯤꯅꯦ ꯂꯩꯕꯗꯣ
ꯍꯥ
ꯃꯤ ꯃꯔꯤꯅꯦ ꯂꯩꯕꯗꯣ
ꯑꯣ
ꯑꯥꯏ ꯁꯤ ꯌꯨꯗꯀꯣ ꯃꯤ ꯃꯔꯤ ꯍꯥꯏꯁꯦ ꯁꯥꯏꯠ ꯁꯥꯏꯠꯇ ꯈꯨꯠꯇꯣ ꯄꯥꯏꯗ꯭ꯔꯗꯤ ꯌꯥꯗꯕ
ꯑꯣ
ꯑꯣ ꯌꯥꯝ ꯋꯥꯔꯒ ꯄꯣꯠ ꯑꯂꯨꯝꯕ ꯊꯥꯡꯕꯗꯤ ꯅꯠ ꯅꯠꯇꯕꯅꯦꯕ ꯑꯗꯨꯕꯨ ꯑꯥ ꯉꯁꯥꯏ ꯑꯗꯨꯝ ꯐꯝꯂꯒ ꯉꯥꯏꯕꯅꯤꯅꯣ ꯐꯖꯅ ꯍꯤ ꯇꯨꯝꯗꯕꯅꯤꯅꯀꯣ
ꯑꯥ
ꯑꯗꯨꯒꯤ ꯋꯥꯕ ꯋꯥꯅꯦ
ꯎꯝ ꯃꯇꯝ ꯃꯇꯝ ꯁꯪꯉꯀꯥꯟꯗ ꯐꯖꯅ ꯄꯨꯊꯥꯎ ꯀꯩꯅꯣ
ꯑꯗꯨꯗꯣ ꯃꯤ ꯃꯔꯤꯅꯦ ꯍꯥꯏꯕꯁꯦ ꯃꯤ ꯑꯅꯤꯅ ꯐꯝ ꯑꯗꯨꯝ ꯉꯥꯏꯔꯒ ꯂꯩꯒꯅꯤ ꯑꯗꯨ ꯑꯩꯅ ꯉ ꯉꯔꯥꯡꯗꯤ ꯄꯨꯡ ꯅꯥꯏꯟꯒꯨꯝꯕꯗ ꯇꯨꯝꯈ꯭ꯔꯦ ꯑꯩꯖ‌ꯦ ꯄꯨꯡ ꯅꯥꯏꯟꯒꯨꯝꯕꯗ ꯇꯨꯝꯂꯒ ꯄꯨꯡ ꯑꯅꯤꯗ ꯍꯧꯒꯠꯂ‌ꯦ ꯂꯨꯖꯈ꯭ꯔꯦ ꯂꯨꯖꯔꯒ ꯑꯗꯨꯗꯒꯤꯗꯤ ꯑꯗꯨꯝ ꯇꯨꯝꯗ꯭ꯔꯦ
ꯑꯁ ꯇꯨꯝ ꯇꯨꯝꯗꯕꯁꯨ ꯋꯥꯕꯅꯦꯍꯦ ꯑꯃꯨꯛꯒ
ꯑꯗꯨꯅꯤ ꯆꯥꯛ ꯆꯥꯗꯕꯗꯤ ꯀꯔꯤꯁꯨ ꯈꯟꯗꯦ ꯇꯨꯝꯗꯕꯅ‌ꯦ
ꯇꯨꯝꯗꯕꯁ‌ꯦ ꯋꯥꯗꯤ ꯋꯥꯔꯝꯃꯦꯍꯦ
ꯑꯑ ꯑꯗꯨꯒꯖꯨ ꯑꯃꯨꯛꯀꯁꯨ ꯄꯩꯁꯥ ꯇꯥꯟꯅꯤꯡꯕ
ꯑ ꯇꯥꯟꯗꯁꯨ ꯌꯥꯗꯕ
ꯎꯝ ꯃꯥꯗꯤ ꯎꯝ ꯑꯩꯈꯣꯏꯒꯤ ꯄꯨꯟꯁꯤꯁꯦ ꯅꯨꯡꯗꯤ ꯅꯨꯡꯁꯤꯌꯦꯀꯣ ꯄꯩꯁꯥ ꯌꯥꯎ ꯗꯔꯗꯤ ꯂꯩꯕ ꯌꯥꯗꯦꯕ ꯄꯩꯁꯥ ꯇꯥꯟꯒꯅꯤ ꯑꯗꯨꯒ ꯑꯃꯨꯛꯀ ꯆꯥꯊꯣꯛꯀꯅꯤ
ꯋꯥꯏꯗꯤ ꯈꯪꯕ ꯋꯥꯔꯁꯨ ꯑꯗꯨꯝ ꯆꯥꯅꯤꯡꯕꯗꯣ
ꯎꯝ
ꯅ‌ꯣꯁꯤꯅꯤꯡ ꯑꯗꯨꯅꯦꯕ ꯑꯗꯨ ꯆꯥꯒꯅꯤ ꯑꯗꯨꯝ ꯉꯥꯎꯁꯤꯟꯅꯒꯅꯤ ꯂꯣꯏꯈ꯭ꯔꯅꯤ ꯑꯃꯨꯛꯀ ꯄꯩꯁꯥ ꯇꯥꯅꯉꯥꯏꯒꯤ ꯑꯃꯨꯛꯀ ꯈꯟꯈ꯭ꯔꯅꯤ
ꯎꯝ
ꯅꯪꯗꯤ ꯀꯩꯗꯧꯔꯤꯅꯣ ꯍꯣꯏ ꯗꯣ ꯅꯣꯡ ꯂꯥꯛꯄ꯭ꯔꯣ ꯑꯁ ꯀꯗꯥꯏꯗꯒꯤ ꯅꯨꯡꯅꯣ ꯅꯨꯡꯁꯥ ꯄꯨꯔꯥ ꯎꯝ ꯃꯤ ꯍꯥꯠꯈ꯭ꯔꯒꯦ ꯑꯗꯨꯃꯥꯏ ꯊꯣꯛꯂꯔꯦ
ꯍꯣꯏ ꯑꯗꯨꯅ ꯑꯁ ꯅꯣꯡ ꯆꯨꯔꯛꯄꯁꯤꯒ ꯉꯁꯤ ꯊꯦꯡꯉꯁꯨ ꯍꯧꯒꯄꯅꯦ
ꯅꯨꯡꯉꯥꯏꯔꯝꯒꯅꯤꯀꯣ ꯑꯩꯁꯨ ꯑꯁꯨꯃꯥꯏꯅ ꯑꯅꯥꯕ ꯁꯦꯟꯅꯗ꯭ꯔꯤꯉꯩꯗꯗꯤ ꯄꯨꯡ ꯅꯥꯏꯟ ꯑꯦꯠ ꯑꯗꯨꯋꯥꯏꯗ ꯑꯗꯨꯝ ꯍꯧꯒꯠꯄꯅꯦ
ꯎꯝ
ꯑꯗꯣ ꯍꯧꯖꯤꯛꯇꯤ
ꯅꯍꯥꯟ ꯑꯩꯒꯤ ꯇꯨꯝꯈ꯭ꯔꯕꯁꯤꯡꯗꯣ ꯃꯤꯁ ꯇꯧꯕꯅ ꯁꯤꯒꯗꯧꯔꯦ ꯇꯥꯕꯔ
ꯋꯥꯔꯛ ꯑꯥꯎ ꯋꯥꯋꯔꯥꯛ ꯑꯥꯎ ꯌꯦꯡꯕꯒꯤꯅꯦꯗ ꯊꯦꯡꯅ ꯍꯧꯒꯠꯆꯁꯤꯗꯤ ꯈꯣꯏꯅ
ꯑꯩꯗꯤ ꯌꯦꯡꯕꯁꯨ ꯐꯪꯗ꯭ꯔꯦ ꯑꯗꯨꯝ ꯌꯦꯡꯕꯗꯤ ꯌꯥꯏꯕ ꯐꯝꯅ ꯐꯝꯅ ꯑꯗꯨꯕꯨ ꯈꯟꯈ꯭ꯔꯕ ꯉꯥꯏꯍꯥꯛ ꯉꯥꯏꯍꯥꯛ ꯎꯏꯗꯅ
ꯑꯥ
ꯑꯗꯨꯒꯤ ꯋꯥꯔꯜ ꯀꯞ ꯌꯦꯡꯉꯗꯤ ꯎꯏꯅꯤꯉꯥꯏꯒꯤ ꯃꯇꯝ ꯂꯩꯔꯣꯏ ꯔꯣꯅꯥꯜꯗꯣ ꯊꯣꯛꯄ ꯀꯟꯗꯒꯗꯤ ꯌꯦꯡꯒꯅꯤ
ꯀꯩꯑꯕ
ꯔꯣꯅꯥꯜꯗꯣ ꯊꯣꯛꯄ ꯀꯥꯟꯗꯒꯗꯤ ꯌꯦꯡꯒꯅꯤꯕ
ꯑꯦꯁ ꯔꯣꯅꯦꯜꯗꯣ ꯐꯦꯟꯁ ꯑꯣꯏꯕꯒꯤꯕꯣ
ꯑꯣꯏꯕꯒꯤꯅꯤꯅꯦ
ꯏꯁ ꯔꯣꯅꯥꯜꯗꯣ ꯈꯛꯇ ꯕꯣꯜ ꯌꯦꯡꯒꯦꯗꯤ ꯌꯥꯔꯔꯣꯏꯌꯦ
ꯀꯩꯒꯤ
ꯑꯇꯣꯞꯄ ꯑꯇꯣꯞꯄ ꯁꯅꯥꯕꯤꯁꯤꯡꯗꯤ ꯀꯃꯥꯏꯅ ꯇꯧꯒꯗꯧꯕ
ꯍꯣꯏ ꯑꯗꯨꯁꯨ ꯃꯣꯏꯒꯤ ꯃꯣꯏꯉꯣꯟꯗ ꯄꯥꯝꯕ ꯃꯤꯅ ꯑꯗꯨꯝ ꯌꯦꯡꯁ ꯁꯅꯨ ꯀꯩꯅꯣ
ꯄ꯭ꯔꯤꯊꯤꯕꯤ ꯑꯗꯨꯛ ꯆꯥꯎꯕ ꯗꯨꯕꯨ
ꯃꯦꯁꯤ ꯃꯦꯁꯤꯒ ꯔꯣꯅꯥꯜꯗꯣꯁꯦ ꯑꯃꯔꯛ ꯊꯦꯡꯅꯔꯗꯤꯀꯣ ꯃꯦꯠꯆ ꯑꯃꯗꯀꯣ ꯃꯥꯕꯅꯤ
ꯍꯥ ꯊꯦꯡꯅꯕꯒꯤ ꯊꯦꯡꯅꯕꯒꯤ ꯆꯥꯟꯁꯨ ꯂꯩꯗꯤ ꯂꯩꯅꯤ ꯀꯩꯅꯣ ꯃꯣꯏ ꯔꯥꯎꯟꯗ ꯑꯣꯐ ꯊꯥꯔꯇꯤ ꯇꯨꯗꯤ ꯌꯥꯎꯗ꯭ꯔꯦ
ꯊꯥꯡꯒꯨꯝꯕꯗ ꯀ꯭ꯋꯥꯇꯔ ꯐꯦꯅꯦꯜꯒꯨꯝꯕꯗ ꯊꯦꯡꯅꯕꯖꯤ ꯌꯥꯏ ꯀꯩꯅꯣ
ꯁꯤꯌꯥ ꯃꯤ ꯒ꯭ꯔꯨꯞ ꯑꯃ ꯁꯤꯗꯣꯛꯈ꯭ꯔꯗꯤ
ꯎꯝ ꯑꯥ ꯃꯣꯏ ꯑꯅꯤ ꯁꯤꯗꯤ ꯁꯤꯔꯣꯏꯗ ꯑꯗꯣ ꯑꯥ
ꯑꯥ ꯅꯪ ꯈꯔ ꯀꯩꯅꯣ ꯇꯧꯔꯝꯒꯅꯤ ꯃꯃꯥꯏ ꯄꯪꯇꯛ ꯇꯧꯔꯒ ꯀꯩꯅꯣ ꯇꯧꯔꯝꯒꯅꯤ
ꯃ ꯦꯁꯤꯒꯤ ꯐꯦꯟ ꯑꯣꯏꯔꯗꯤ ꯆꯨꯝꯕ꯭ꯔ ꯇꯥꯗ꯭ꯔꯣ
ꯑꯗꯨꯅ ꯑꯁ ꯐꯖꯗꯦ ꯁꯨꯃꯥꯏꯅ ꯇꯧꯔ ꯁꯨꯃꯥꯏꯅ ꯇꯧ ꯐ ꯐꯦꯟ ꯑꯣꯏꯅ
ꯐꯦꯁ ꯑꯣꯏ
ꯍꯥꯏꯕꯗꯤ ꯀꯔꯝꯕ ꯐꯦꯟꯁꯅꯣ ꯍꯥꯏꯔ ꯀꯥꯟꯗ ꯑꯅꯤ ꯑꯍꯨꯝ ꯍꯥꯏꯩꯕꯒꯨꯝꯕ ꯂꯩꯗꯅ ꯑꯗꯨ ꯅꯠꯇꯕꯤꯗ ꯍꯥꯏꯋꯥꯅꯦ ꯉꯥꯔꯤ ꯉꯁꯤꯁꯦ ꯆꯥꯗꯔꯤ ꯍꯧꯒꯠꯇ ꯉꯥꯏꯔꯦ ꯑꯗꯣ ꯍꯧꯒꯠꯄꯒꯅ ꯅꯣꯡ ꯃꯡꯖꯤꯜꯂꯒ ꯅꯣꯡ ꯆꯨꯔꯛꯄꯁꯨ ꯌꯥꯏ
ꯎꯝ
ꯀꯔꯤ ꯇꯧꯁꯤꯔꯅ ꯈꯜꯂꯒ ꯂꯩꯔꯤꯅꯦ ꯑꯣꯛꯁꯥ ꯐꯖꯅ ꯂꯧ ꯑꯣꯛꯁꯥ ꯐꯖꯅ ꯊꯣꯡꯉꯒ ꯃꯇꯝ ꯂꯦꯜꯍꯧꯔꯨꯁꯤꯔꯅ ꯈꯜꯂꯒꯂ ꯂꯩꯔꯤꯅꯦ
ꯈꯟꯕꯅ ꯑꯣꯏꯔꯣꯏ ꯑꯗꯨꯝ ꯀꯩꯅꯣ ꯇꯧꯔꯣ ꯆꯥꯔꯣ ꯆꯥꯈ꯭ꯔꯣ
ꯊꯣꯛꯀꯗꯕꯁꯦ ꯅꯣꯡ ꯆꯨꯕꯒꯤꯅꯤꯅꯦ
ꯑꯣꯛꯆꯥꯥꯗꯨ ꯐꯖꯅ ꯊꯣꯡꯂꯒ ꯆꯥꯔꯒ ꯑꯃꯨꯛꯀ ꯅꯨꯡꯉꯥꯏꯅ ꯇꯨꯝꯃꯨ
ꯍꯣꯏ ꯆꯔꯒꯍ
ꯇꯥꯞꯇꯅ ꯆꯥꯔꯒ
ꯎ ꯀꯥꯗ ꯈꯜꯖꯅ ꯑꯔꯍ ꯁꯠ ꯀꯥꯁꯤꯟꯕꯅ ꯐꯩ ꯄꯦꯁꯔ ꯀꯨꯀꯔꯗ
ꯑꯗꯣ ꯆꯥꯕ ꯀꯥꯟꯗꯗꯤ ꯎꯝ ꯀꯩꯅꯣ ꯇꯧꯑꯣ ꯅꯇꯣꯝꯇ ꯅ ꯆꯥꯒꯅ
ꯍꯥ
ꯆꯥꯕ ꯀꯥꯟꯗꯅꯦ ꯅꯇꯣꯝꯇꯅ ꯆꯥꯒꯅꯨꯕ
ꯀꯥꯎꯔꯛꯀꯦ ꯊꯣꯡ ꯂꯣꯏꯔꯀꯥꯟꯗ
ꯕꯤꯗꯤꯑꯣ ꯊꯥꯔꯛꯑꯣ ꯑꯩꯉꯣꯟꯗ
ꯑꯁꯤꯗ ꯍꯣꯁꯄꯤꯇꯥꯜꯗ ꯑꯩꯅ ꯆꯥꯕ ꯌꯦꯟꯁꯥꯡꯗꯣ ꯑꯗꯨ ꯑꯣꯛ ꯁꯥꯥꯅꯦ ꯈꯜꯂꯒ ꯅꯪꯒꯤ ꯚꯤꯗꯤꯑꯣꯗ ꯌꯦꯡꯉꯒ ꯑꯗꯨꯝ ꯆꯥꯈ꯭ꯔꯗꯤ
ꯑꯩ ꯀꯧꯔꯛꯀꯦ ꯊꯣꯡꯕ ꯂꯣꯏꯔꯀꯥꯟꯗ ꯍꯥ
ꯑ ꯚꯤꯗꯤꯑꯣ ꯀꯣꯜ ꯇꯧꯔꯣ ꯏꯕꯥꯅꯤ ꯆꯥꯛ ꯄꯨꯟꯅ ꯆꯥꯁꯤꯗꯅ
ꯍꯣꯏ
ꯑꯍ
ꯑꯗꯨ ꯏꯗꯤ ꯅꯣꯡ ꯀꯟꯅ ꯆꯨꯕꯗꯤ ꯇꯣꯛꯈ꯭ꯔꯦ
ꯎꯝ ꯑꯩꯈꯣꯏꯗꯁꯨ ꯊꯥꯔꯛꯑꯣ ꯅꯣꯡꯗꯣ ꯈꯔ ꯅꯣꯡ ꯆꯨꯔꯗꯤ ꯈꯔ ꯏꯪꯉꯦ ꯅꯨꯡꯉꯥꯏꯌꯦ
ꯎꯝ ꯄ꯭ꯂꯥꯁꯇꯤꯛꯗ ꯍꯥꯥꯞ ꯄ꯭ꯂꯥꯁꯇꯤꯛꯗ ꯍꯥꯥꯞꯂꯒ ꯊꯥ ꯊꯕꯤꯌꯨꯔꯥ
ꯑꯍꯣꯏꯅꯦ ꯊꯥꯔꯛꯑꯣꯅꯦ ꯄ꯭ꯂꯥꯁꯇꯤꯛ ꯇ ꯍꯥꯞꯄꯤꯗ꯭ꯔꯁꯨ ꯇꯤꯐꯤꯟꯒꯨꯝꯕꯗ ꯍꯥꯞꯄꯤꯕ ꯌꯥꯏꯅ ꯀꯌꯥꯃꯨꯛ ꯂꯤꯛꯄ꯭ꯔꯣ ꯑꯩ ꯑꯃꯨꯛꯀ ꯑꯩ ꯑꯃꯨꯛꯀ ꯑꯗꯨꯝ ꯔꯤꯇꯟ ꯇꯧꯔꯛꯀꯦ ꯀꯦꯅꯪꯒꯤ ꯇꯤꯞꯁ ꯀꯥ ꯍꯥꯞꯄꯒ
ꯎꯝ ꯑꯈꯣꯏꯖꯦ ꯇꯤꯐꯤꯟꯖꯦ ꯃꯆꯥ ꯃꯆꯥꯗꯤ ꯂꯩ ꯑꯆꯧꯕ ꯂꯩꯇꯕ
ꯑꯩ ꯏꯇꯣꯝꯇ ꯆꯥꯅꯤꯡꯉꯥꯏꯅꯤꯅ ꯃꯆꯥ ꯑꯗꯨꯝ ꯌꯥꯒꯅꯤ ꯅꯪ ꯊꯣꯡꯕ ꯍꯩꯕ꯭ꯔꯥ ꯍꯩꯇꯕ꯭ꯔꯥ ꯇꯦꯁ ꯇꯧꯔꯒ ꯃꯊꯪꯗ ꯈꯪꯕ ꯀꯥꯟꯗ ꯑꯆꯧꯕꯗꯣ ꯊꯥꯔꯣ
ꯍꯥꯎꯅꯤꯗ ꯑꯩꯅ ꯊꯣꯡꯉꯗꯤ ꯑꯗꯨꯝ ꯍꯥꯎꯕꯅꯤꯗ
ꯎꯝ ꯑꯗꯣ ꯑꯩꯗꯤ ꯅꯪꯅ ꯍꯥꯎꯋꯦ ꯍꯥꯏꯔꯁꯨ ꯑꯃꯨꯛ ꯐꯥꯎ ꯆꯥꯗ꯭ꯔꯤꯕꯅꯤꯅꯀꯣ
ꯑ
ꯇꯦꯁ ꯍꯥꯟꯅ ꯌꯦꯡꯒꯦꯕ ꯑꯗꯨꯒ ꯃꯇꯨꯡꯗ ꯃꯌꯥꯝ ꯊꯥꯔꯛꯑꯣꯕ
ꯎꯝ ꯆ ꯆꯔꯒ ꯆꯔꯒꯥ ꯍꯥꯎꯇꯦꯍꯥꯏꯔꯛ ꯇꯣꯏꯔ ꯑ ꯊꯣꯡꯕ ꯍꯩꯔꯦꯅ ꯍꯥꯏꯅꯤꯡꯗꯝꯗꯣ
ꯅꯥꯠ ꯇꯦ ꯑꯈꯣꯏ ꯑꯅꯤꯅ ꯑꯣ ꯑꯣ ꯑꯣ
ꯎꯝꯍꯨꯝ
ꯏꯕꯥꯟ ꯅꯤꯅ ꯉꯥꯡꯅꯕꯗꯣ ꯌꯥꯝꯅ ꯊꯥꯒꯗꯕ ꯑꯅꯛꯄꯗ ꯂꯩꯔꯒ ꯌꯦꯟꯁꯥꯡ ꯊꯤꯟꯅꯒꯗꯕꯒꯤ ꯑꯝꯗꯀꯣ
ꯐꯤꯂꯥꯅꯤ ꯀꯩꯅꯣ
ꯑꯍꯡ ꯑꯩꯅ ꯑꯩꯅ ꯑꯁꯦꯡꯕꯒꯤ ꯊꯤꯜꯂꯛꯇꯕ ꯌꯥꯔꯣꯏ ꯍꯥꯏꯗꯤ ꯀꯃꯥꯏ ꯇꯧꯅꯣꯕ
ꯑꯦꯁ ꯅꯝꯐꯨꯗ ꯅꯝꯐꯨꯗ ꯇꯤꯐꯤꯟꯖꯨ ꯑꯆꯧꯕ ꯂꯧꯔꯒ ꯇꯧꯔꯛꯑꯅꯤ ꯀꯩꯅꯣ
ꯎꯝ ꯌꯥꯏꯌꯦ ꯌꯥꯏꯌꯦ ꯑꯩ ꯉꯥꯏꯔꯝꯒꯦ ꯆꯛ ꯆꯥꯗꯕꯤꯗ
ꯉꯥꯏꯔꯝꯃꯨ ꯍꯦ
ꯂꯩꯔꯞꯄꯦ
ꯊꯣꯛ ꯕꯥꯖꯔ ꯊꯣꯛꯁꯨ ꯊꯣꯛꯇꯔꯤ ꯍꯧꯖꯤꯛꯁꯦ
ꯍꯥꯥ ꯍꯣꯔꯦꯟ ꯅꯨꯃꯤꯗꯥꯡꯒꯤ ꯑꯣꯏꯅ ꯇꯥꯒꯗꯕ ꯃꯥꯜꯂꯦ
ꯈꯪꯗꯦ ꯅꯣꯡꯁꯦ ꯀꯟꯅ ꯆꯨꯔꯦꯅꯦ
ꯎꯝ
ꯑꯁ ꯅꯨꯡꯁꯥ ꯊꯣꯛ ꯅꯨꯡꯁꯥ ꯊꯣꯛꯑꯁꯨ ꯁꯥꯃꯟꯕ ꯅꯣꯡ ꯆꯨꯔꯁꯨ ꯄꯟꯕ
ꯑꯁ ꯌꯨꯝ ꯆꯠꯅꯤꯡꯉꯦ ꯃꯤꯁ ꯇꯧꯋꯤ ꯌꯨꯝꯗ
ꯎꯝ ꯍꯨꯝꯁꯦꯛ ꯑꯣꯏꯕ ꯍꯧꯔꯕ
ꯎꯝ
ꯇꯨꯝꯕ ꯐꯥꯗꯕꯒꯤ
ꯑꯁꯁꯤ ꯇꯨꯝꯕꯁꯨ ꯐꯗꯦ ꯑꯗꯨꯒ ꯋꯥꯁꯨ ꯋꯥꯒ꯭ꯔꯦ ꯐꯝꯃꯟꯕꯒꯤ ꯑꯩꯒꯤ ꯅꯝꯒꯟꯗꯣ ꯅꯥꯕꯅꯦ
ꯎꯝ ꯀꯦꯝꯇꯥ ꯈꯜꯂꯣꯔꯅꯨꯁꯦ ꯑꯣꯛ ꯁꯥ ꯐꯖꯅ ꯊꯣꯡꯕꯤꯔꯒ ꯊꯕꯤꯒ꯭ꯔꯒꯦ ꯍꯥꯥ
ꯏꯕꯥꯅꯤ ꯑꯩꯒꯤ ꯑꯪꯀꯜꯒꯤ ꯅꯨꯄꯤꯗꯣ꯫
ꯑꯥ
ꯏꯕꯥꯅꯤꯗꯤ ꯌꯦꯡꯕ ꯉꯝꯗꯕꯒꯤ ꯑꯗꯨꯝ ꯀꯞꯈ꯭ꯔꯕ ꯃꯄꯥꯟꯗ ꯊꯣꯛꯂꯛꯄ ꯀꯥꯟꯗ ꯑꯩ꯫
ꯑꯩꯅ ꯍꯥꯏꯕ ꯑꯩ ꯑꯗꯨꯝ ꯋꯥꯔꯤ ꯈꯔ ꯈꯔ ꯁꯥꯟꯅꯒꯦ ꯑꯩꯗꯨ꯫ ꯃꯥ ꯎꯔꯗꯤ ꯌꯥꯝ ꯋꯥꯈ꯭ꯔꯦꯕ꯫
ꯎꯝ꯫
ꯑꯩꯕꯨ ꯍꯥꯠꯂꯣ ꯑꯩꯕꯨ ꯍꯥꯠꯂꯣꯅ ꯑꯗꯨꯝ ꯀꯞꯔꯒ ꯂꯩꯌꯦ꯫
ꯑꯅꯥꯕ ꯃꯤꯗꯣ ꯃꯉꯣꯟꯗ ꯀꯃꯥꯏꯅ ꯍꯥꯠꯀꯦꯔꯦ ꯍꯥꯠꯂꯣꯏꯗꯕꯒꯤ ꯍꯣꯁꯄꯤꯇꯥꯜꯗ ꯄꯨꯔꯝꯗꯕ꯫ ꯍꯥꯠꯀꯦꯗꯧꯔꯗꯤ ꯌꯨꯝꯗ ꯑꯗꯨꯝ ꯍꯥꯠꯄ ꯌꯥꯕꯅꯦ꯫ ꯅꯪꯒꯤ ꯅꯦꯛ ꯋꯥꯛꯇꯣ ꯌꯥꯝ ꯅꯨꯡꯉꯥꯏꯇꯦꯌꯦ ꯑꯩꯒꯤꯔꯣ ꯅꯪꯒꯤꯔꯣ꫰꫰
ꯍꯦꯟꯂꯤ ꯃꯣꯏ ꯃꯣꯏꯗꯤ ꯀꯩꯅꯣ
ꯍꯥꯥ ꯇꯥꯗ꯭ꯔꯣ ꯇꯥꯕ꯭ꯔꯣ ꯍꯜꯂꯣ ꯍꯜꯂꯣ ꯍꯜꯂꯣ ꯍꯜꯂꯣ